ꯇꯥꯕ꯭ꯥꯔꯣ
ꯍꯜꯂꯣ
ꯍꯂꯣ ꯎꯝ ꯇꯥꯕꯔꯣ ꯀꯩꯗꯧꯔꯤꯅꯣ
ꯇꯥꯏꯌꯦ ꯇꯥꯏꯌꯦ
ꯐꯝꯃꯤꯌꯦ ꯐꯝꯃꯥ ꯂꯩꯌꯦꯕ ꯅꯪꯗꯤ
ꯐꯝꯕ ꯅꯨꯡꯉꯥꯏꯕ꯭ꯔꯣ
ꯅꯨꯡꯉꯥꯏꯌꯦ ꯅꯨꯡꯉꯥꯏꯌꯦꯕ
ꯀꯥꯡ ꯆꯤꯛꯇ꯭ꯔꯣ
ꯑꯥꯡꯒ ꯂꯩꯄꯣꯟꯗꯦꯗ ꯆꯤꯛꯇꯦ
ꯑꯁ ꯑꯈꯣꯏꯔꯣꯝꯗꯗꯤ ꯀꯥꯡꯅ ꯂꯣꯏꯔꯦꯗ
ꯀꯥꯡ
ꯀꯥꯡ ꯌꯥꯝ ꯆꯤꯛꯄꯅꯤꯅ
ꯒꯨꯠ ꯅꯥꯏꯠ ꯊꯥꯎ
ꯒꯨꯠ ꯅꯥꯏꯠ ꯊꯥꯅꯤꯉꯥꯏꯗꯣ ꯗꯨꯀꯥꯟ ꯆꯠꯅꯤꯡꯉꯥꯏ ꯇꯟꯕ
ꯎꯝ ꯐꯥꯒꯤ ꯇꯧꯎꯝꯅꯦ ꯑꯈꯣꯏꯁꯨ ꯑꯁ ꯀꯥꯡ ꯌꯥꯝꯃꯦ
ꯏꯁ ꯀꯥꯡ ꯌꯥꯝꯃꯟꯗꯅ ꯑꯩꯗꯤ ꯂꯣꯏꯟ ꯄꯣꯝꯃꯦ ꯈꯣꯡꯁꯦ ꯍꯣꯠꯄꯗ
ꯅꯠꯇꯦ
ꯆꯥꯛ ꯆꯥꯔꯕꯣ ꯆꯥꯛ ꯆꯥꯗ꯭ꯔꯤꯕꯣ ꯇꯥꯕ꯭ꯔꯣ ꯆꯥꯛ ꯆꯥꯔꯕꯣ ꯍꯜꯂꯣ ꯇꯥꯗ꯭ꯔꯣ ꯇꯥꯗ꯭ꯔꯣ ꯍꯥꯥ